ꯊꯥꯔꯦ ꯅꯪ ꯉꯔꯥꯡꯒꯤꯗꯨꯗꯤ ꯀꯩꯗꯣꯏꯅꯣ
ꯉꯔꯥꯡꯒꯤꯗꯣ ꯅꯦꯠꯋꯥꯛ ꯌꯥꯈꯤꯗꯕ ꯃꯥꯜꯂꯦ ꯍꯣꯏ ꯍꯣꯏ ꯑꯩꯒꯤ ꯃꯣꯕꯥꯏꯜꯗ ꯇꯥꯡꯉꯔꯥꯡꯗꯣ ꯌꯥꯝ ꯂꯣꯏꯗꯣꯔꯕꯅꯦꯕꯀꯣ ꯑꯗꯨꯗꯩꯗ ꯂꯣꯏꯊꯣꯛꯈꯤꯕꯒꯨꯝꯕ ꯑꯣꯏꯔꯝꯗꯧ ꯃꯥꯜꯂꯦ ꯑꯗꯨꯝ ꯌꯥꯈꯤꯅꯦ ꯑꯩꯅ ꯅꯣꯡꯉꯥꯜꯂꯒ ꯇꯧꯔꯒꯦꯅ ꯑꯗꯨꯝ ꯈꯔꯛ
ꯑꯗꯨꯅꯦ ꯈꯔ ꯇꯥꯔꯝꯃꯦꯕ ꯃꯔꯣꯟꯗꯣ ꯑꯗꯨꯗꯨꯒ ꯑꯃꯨꯛ ꯀꯔꯤꯝ ꯑꯃꯨꯛ ꯁꯣꯛꯄ꯭ꯔꯦꯨ ꯍꯥꯏꯒꯗ
ꯑꯣ ꯍꯧꯖꯤꯛꯇꯤ ꯐꯖꯅ ꯇꯥꯔꯕꯣ
ꯊꯥꯔꯦ
ꯑ
ꯆꯥꯛꯀ ꯂꯣꯏꯖꯔꯦ ꯑꯩꯈꯣꯏꯗꯤ ꯀ꯭ꯂꯥꯁ ꯊꯠꯇꯣꯏꯒꯤ
ꯑꯩꯈꯣꯏꯁꯨ ꯇꯨꯏꯁꯟꯒ ꯂꯣꯏꯖꯔ ꯄꯣꯠꯅꯦꯗ
ꯎ ꯍꯥꯕ ꯐꯕ ꯆꯤꯡꯅ ꯍꯥꯏ ꯌꯦꯦ
ꯃꯥꯅꯦ ꯃꯥꯅꯦ ꯃꯅꯥ ꯄꯤꯕ ꯃꯅꯥ ꯄꯤꯕ ꯌꯥꯕ ꯉꯥꯛꯇꯅꯤ ꯀꯩꯩꯅꯥꯡ ꯊꯣꯡꯉꯕ
ꯁꯕꯣꯠꯅꯦ ꯌꯦꯟꯗꯦꯝꯅꯦ ꯈꯥꯃꯦꯟ ꯑꯃꯅꯦ ꯏꯖ ꯍꯥꯞꯆꯔꯅꯦꯦ ꯃꯌꯥꯥꯟ ꯃꯌꯥꯝ ꯏꯔꯣꯟꯟꯖ ꯂꯝꯕꯣ ꯇꯤꯞꯄꯒ ꯀꯣ ꯌꯥꯔꯨꯝꯝ ꯑꯃ ꯉꯥꯎꯔꯦ ꯀꯩꯅꯣꯁ ꯅꯪ ꯁꯕ ꯆꯥꯗ꯭ꯔꯣ
ꯑꯁ ꯆꯥꯗꯦꯗ ꯁꯦ ꯄꯣꯠ ꯌꯥꯕ ꯃꯤꯅ
ꯑꯩꯁꯦ ꯀꯔꯤꯗ ꯊꯥꯁꯤꯔꯥ ꯑꯩꯒꯤ ꯁꯝꯗꯣ ꯑꯥ ꯍꯥꯏ ꯅꯒꯗ ꯂꯗꯨꯈꯒ ꯀꯩꯅꯣ ꯖꯒꯥꯗꯣ ꯍꯥꯏꯗꯤ ꯁꯥꯡꯗꯣꯔꯛꯄꯒꯤ ꯅꯥꯔꯣꯝꯗ ꯑꯣꯏꯅ ꯊꯦꯀꯠꯂꯛꯄꯗꯣ ꯇꯧꯔꯦ ꯑꯗꯨꯑꯣꯏꯗꯤ ꯃ ꯑꯣꯟ ꯀꯤꯔꯪ ꯔꯪꯁꯤ ꯌꯦꯡꯦ ꯇꯧꯕ
ꯑ ꯋꯥ ꯁꯦꯝ ꯑꯃꯨꯛ ꯁꯦꯝꯃꯨꯛ ꯌꯥꯔꯤꯉꯩꯗ ꯐ ꯆꯗꯧꯕ ꯃ ꯃꯑꯣꯡꯗ ꯁꯦꯝꯍꯧꯔꯣ ꯈꯔ ꯈꯔ ꯇꯦꯛ ꯇꯦꯛ ꯀꯛꯑ ꯀꯛꯑ ꯀ
ꯑꯗꯨꯅ ꯐꯖꯗꯣꯏꯅꯤꯀꯣ
ꯎꯝ
ꯀꯣꯝꯕꯣꯏ ꯅꯨꯡꯁꯥꯎꯁꯤꯗ ꯐꯪꯗꯅꯦ ꯃꯇꯦꯛ ꯑꯃ ꯍꯥꯏꯕꯣ ꯑꯣꯏ ꯍꯧ ꯍꯥꯏꯗꯤ ꯑꯃ ꯈꯣꯡꯒ꯭ꯔꯥꯎꯗ ꯎꯝ ꯈꯣꯡꯒ꯭ꯔꯥꯎꯗ ꯑꯃ ꯐꯣꯏꯈ꯭ꯔꯥꯎ ꯃꯌꯥꯝ ꯄꯥꯍꯟꯕꯤ ꯑꯃ ꯖꯣꯝꯖꯣꯝꯗꯣ ꯁꯤ
ꯑ ꯑ ꯑꯥ
ꯁꯥꯔꯁꯤꯅ ꯑꯩꯈꯣꯏ ꯑꯦꯛꯁꯇ꯭ꯔꯥ ꯂꯥꯔꯖ ꯐꯤ ꯑꯃ ꯑꯦꯛꯁ ꯑꯦꯛꯁ ꯑꯦꯜ ꯑꯃ ꯂꯩꯕꯗꯣ
ꯑꯥ
ꯑꯗꯨꯝ ꯂꯤꯠꯂꯒ ꯗ꯭ꯔꯦꯁ ꯉꯥꯛꯇ ꯎꯈ꯭ꯔꯗꯕꯅꯤ ꯑꯩꯈꯣꯏ ꯑꯣꯏꯕꯦꯝ ꯑꯃꯒꯤ ꯑꯩꯅ ꯐꯨꯔꯤꯠ ꯃꯥꯒꯤꯗꯤ ꯈꯔ ꯆꯥꯎꯒꯟꯕ ꯑꯗꯨꯝ ꯂꯤꯠꯀꯟꯕꯅꯦꯕ ꯑꯗꯨꯗꯩꯗꯤ ꯑꯩꯅ ꯈꯔ ꯉꯝꯕꯤ ꯑꯦ ꯃꯥꯏ ꯑꯆꯧꯕꯗꯨꯗ ꯑꯃꯨꯛꯀ ꯍꯦꯟꯅ ꯆꯥꯎꯕꯗꯣ ꯑꯩꯅ ꯇꯁꯟꯕꯗꯗꯤ ꯅꯣꯡꯃꯃꯥ ꯍꯥꯏꯅꯤ ꯁꯤꯁꯦ ꯀꯩꯅꯣ ꯅꯪꯁ ꯂꯥꯞ ꯂ ꯀꯩꯅꯣ ꯐꯨꯔꯤꯠꯇꯣ ꯉꯥꯛꯇ ꯎꯏꯦ ꯍꯥꯏꯗꯤ ꯍꯧꯠꯇꯣ ꯑꯩꯅꯥ ꯌꯦꯞꯁꯟꯗꯕꯤꯗ ꯈꯨꯔꯨꯗꯤ ꯆꯥꯡ ꯁꯥꯡꯉꯦꯕꯀꯣ
ꯎꯝ
ꯑꯩꯅ ꯊꯣꯡꯗ ꯂꯦꯞꯄ ꯂꯩꯕ ꯑꯗꯣ ꯃꯥꯅ ꯀꯥꯏꯗ ꯂꯥꯞꯅ ꯇꯣꯡꯉ ꯂꯥꯛꯄ ꯀꯩꯅꯣ ꯅꯪꯕꯨ ꯁꯤ ꯈꯨꯟꯁꯤ ꯑꯃꯨꯛꯈꯛ ꯋꯥꯡꯅ ꯎꯏꯌꯦ ꯍꯥꯏꯗꯤ ꯐꯨꯔꯤꯠꯇꯣ ꯑꯃꯨꯛꯀ ꯊꯥꯗꯔꯃꯤꯅ ꯐꯨꯔꯤꯠꯇꯣ ꯉꯥꯛꯇ ꯈꯣꯡꯗꯣ ꯌꯎ ꯎꯗ꯭ꯔꯕꯒꯤ
ꯑꯥ ꯉꯁꯤ ꯀ꯭ꯂꯥꯁ ꯄꯨꯡ ꯀꯩꯅꯣꯗ ꯆꯠꯇꯣꯏꯔꯣ ꯇꯔꯥꯗ ꯑꯗꯨꯝ ꯅꯍꯥꯟꯈꯩꯒꯤ ꯑꯗꯨꯃꯥꯏꯅ
ꯎꯝ ꯇꯔꯥꯗꯒꯤ ꯅꯠꯇꯌꯦ ꯀꯩꯅꯣꯅꯦ ꯕꯦꯠꯀꯤꯗꯨꯅꯦ
ꯄꯨꯡ ꯀꯌꯥꯗꯋꯥꯏ ꯆꯠꯇꯣꯏꯕ
ꯑ ꯆꯠꯄꯗꯤ ꯁꯤꯗꯩꯗꯤ ꯔꯥꯅꯣꯗ ꯆꯠꯂꯒꯦꯅ ꯇꯧꯕꯅꯦ ꯇꯔꯥꯗꯒꯤꯩ ꯍꯧꯗꯣꯏꯅꯦ ꯍꯥꯏꯔꯦ ꯌꯥꯕꯣ ꯀꯣ
ꯑꯥ
ꯑꯗꯨꯗꯨꯅ ꯆꯠꯄꯁꯦ ꯉꯁꯤꯗꯤ ꯏꯃꯥꯟꯅꯕꯗꯩ ꯀꯔꯤ ꯋꯥꯏꯒꯦꯅ ꯍꯥꯏꯅꯈ꯭ꯔꯦ ꯍꯥꯏꯗꯤ ꯔꯦꯟꯁꯨ ꯊꯤ ꯊꯤꯔꯛꯀꯦ ꯇꯧꯕ
ꯑꯣ ꯅꯪ ꯍꯥꯟꯅ ꯑꯃ ꯂꯩꯔꯦ ꯈꯣꯠꯂꯦ ꯍꯥꯏꯕꯗꯨꯣ ꯑꯗꯨꯗꯤ ꯌꯥꯗ꯭ꯔꯕ
ꯎꯝ ꯌꯥꯗꯤ ꯌꯥꯅꯤ ꯑꯗꯨꯗꯨꯅꯅ ꯀꯃꯥꯏꯅ ꯇꯧꯒꯦ ꯍꯥꯏꯟꯕ ꯃꯇꯝꯟꯗ ꯑꯗꯨꯅ ꯑꯩꯅ ꯀꯥꯏ ꯇꯧꯋꯦ ꯍꯥꯏꯕ ꯏ ꯅꯨꯄꯥꯗꯨꯣ ꯑꯗꯨꯗꯤ ꯃꯣꯏꯒꯤ ꯍꯦꯛ ꯌꯨꯝꯗꯨꯒꯤ ꯑꯣꯄꯣꯖꯤꯠ ꯌꯥꯝ ꯅꯛꯅꯔꯦꯕ ꯃꯣꯏꯒ ꯑꯗꯨ ꯑꯣꯏꯕ ꯑꯗꯨꯗꯣ ꯃꯃꯥꯗꯨꯅ ꯁꯨꯃꯥꯏꯅ ꯍꯥꯏꯕ ꯂꯩꯍꯟꯅꯤꯡꯗꯦ ꯍꯧꯖꯤꯛꯀꯤꯗꯣ ꯈꯔ ꯑꯗꯨꯝ ꯍꯦꯟꯇꯣ ꯃꯃꯥꯡꯗ ꯋꯥꯊꯣꯛꯀꯨꯝꯕ ꯈꯔ ꯊꯣꯛꯈꯤꯕ ꯂꯩꯃꯥꯟꯅꯕ ꯅꯨꯄꯤ ꯌꯨꯝꯕꯨꯗꯣ ꯀꯥꯏꯅꯥꯟꯇ ꯌꯥꯗꯕꯒꯤ ꯑꯗꯨꯅ ꯅꯣꯏꯁꯨ ꯂꯩꯍꯟꯅꯤꯡꯗꯦ ꯑꯗꯨꯒ ꯑꯗꯨꯒꯤ ꯌꯥꯝ ꯇꯟꯕ ꯑꯃꯅ ꯄꯩꯁꯥꯗꯤ ꯌꯥꯝ ꯍꯣꯡꯕ ꯑꯩꯈꯣꯏꯒꯤ ꯊꯥ ꯀꯥ ꯑꯃꯒꯤ ꯑꯣꯏꯅ ꯂꯨꯄꯥ ꯂꯤꯁꯤꯡ ꯑꯅꯤꯅꯦ ꯃꯤ ꯑꯍꯨꯝ ꯂꯩꯖꯒꯦꯔꯥ ꯀꯩ ꯇꯧꯒꯦꯔꯥ ꯈ ꯍꯥꯏꯌꯦꯕꯀꯣ ꯑꯗꯨꯗꯨꯒ ꯑ ꯃꯥꯒ ꯑꯃꯨꯛ ꯃꯃꯥꯒ ꯑꯃꯨꯛꯀ ꯊꯤꯕꯤꯕꯅꯦꯕ ꯊꯤꯕꯤꯕ ꯑꯗꯨꯗ ꯀꯣ ꯃꯅꯥꯛꯇꯨꯗ ꯃꯣꯏꯒꯤ ꯨꯂꯣꯡ ꯆꯥꯖꯤꯡ ꯇꯧꯄꯣꯛꯄꯤ ꯕꯖꯥꯔ ꯂꯩꯕꯗꯣ ꯑꯗꯨꯗ ꯑꯗꯨꯅ ꯑꯃꯨꯛ ꯅꯛꯇꯤ ꯅꯛꯑꯗ꯭ꯔꯥ ꯑꯗꯨꯒꯤꯗꯨꯗ ꯑꯃ ꯂꯩ ꯑꯗꯨꯗꯨꯅ ꯑꯃꯨꯛ ꯀꯥ ꯍꯣꯏ ꯀꯥꯗꯤ ꯆꯥꯎꯔꯒ ꯂꯨꯄꯥ ꯂꯤꯁꯤꯡ ꯀꯩꯅꯣ ꯑꯣꯏ ꯍꯥꯏꯌꯦꯕ ꯀꯥ ꯑꯃꯒꯤ ꯂꯨꯄꯥ ꯂꯤꯁꯤꯡ ꯃꯔꯤ ꯑꯣꯏꯕ ꯃꯤ ꯑꯅꯤ ꯂꯩꯔꯒꯅ ꯃꯤꯅꯤꯅꯤ ꯂꯩꯕ
ꯑꯗꯨꯗꯤ ꯗꯣꯂꯥꯟ ꯀꯩꯀꯥ ꯐꯖꯅ ꯑꯗꯩ ꯀꯥꯗ ꯌꯥꯝ ꯆꯥꯎꯅ ꯂꯩꯕꯅꯦ ꯑꯩ ꯉꯥꯏꯍꯥꯛ
ꯍ ꯄꯩꯁꯥꯒꯤ ꯉꯥꯛꯇꯁꯨ ꯈꯜꯂꯨ ꯌꯥ ꯄꯣꯟ ꯇꯦ ꯑꯗꯨꯝ ꯅꯣꯏ ꯅꯁꯥꯅ ꯇꯥꯟꯖꯔ ꯍꯨꯟꯖꯔꯗ ꯈꯤꯇꯪꯁꯨ ꯅꯨꯡꯉꯥꯏ ꯈꯤꯇꯪ ꯍꯥꯞꯠꯇꯣꯛꯈ꯭ꯔꯒ ꯀꯣ
ꯎꯝ ꯑꯣ ꯉꯁꯥꯏꯒꯤꯗꯨꯅꯅ ꯃꯩꯁꯨ ꯑꯃ ꯕꯂꯞ ꯃꯆꯥ ꯑꯃꯝꯗꯒꯤ ꯍꯦꯟ ꯊꯥꯗꯕꯤ ꯑꯗꯒꯤ
ꯑ ꯑꯗꯨꯕꯨꯗꯤ ꯍꯣꯡꯉꯤꯗꯣ ꯃꯔꯝ ꯆꯥꯗꯅ ꯍꯣꯡꯉꯤꯕꯅꯤꯅꯦ ꯅꯠꯇ꯭ꯔꯥ ꯍꯥꯏꯗꯤ ꯑꯗꯨꯏꯁꯨ ꯍꯥꯏꯗꯤ ꯈꯤꯇꯪ ꯅꯥꯇꯩ ꯍꯥꯏꯗꯤ ꯑꯇꯩ ꯂꯩꯐꯝ ꯑꯅꯛꯄ ꯈꯣꯠꯄꯗ ꯂꯩꯇ꯭ꯔꯒꯅ ꯂꯩ ꯠꯇ ꯂꯩꯔꯒꯗꯤ ꯄꯩꯁꯥ ꯈꯤꯇꯪ ꯍꯦꯟꯀꯠꯆꯈ꯭ꯔꯁꯨ ꯀꯣ ꯈꯤꯇꯪ ꯅꯥꯇꯩ ꯆꯥꯕ ꯂꯩꯕ ꯕꯗ ꯅꯨꯡꯉꯥꯏꯗꯧꯕ ꯑꯩꯈꯣꯏꯒꯤ ꯂꯥꯏꯔꯤꯛ ꯂꯥꯏꯁꯨꯒꯤ ꯀꯩꯅꯣ ꯍꯥꯏꯕ ꯑꯃ ꯂꯩꯗꯅꯀꯣ
ꯎꯝ ꯑꯗꯩ ꯅꯍꯥꯟꯒꯤꯗꯨꯅꯅꯦ ꯀꯩꯅꯣꯝꯇ ꯄꯤꯗꯕꯤ ꯃꯥꯜꯂꯦꯕ ꯍꯥꯏꯗꯤ ꯇꯦꯕꯜ ꯆꯧꯀ꯭ꯔꯔꯤꯒ ꯇꯞꯄꯤꯤꯗꯕꯤ ꯑꯣꯡꯂꯤ ꯐꯃꯨꯡ ꯑꯃꯈꯛꯇꯪ ꯑꯩꯈꯣꯏꯅ ꯍꯥꯟꯅ ꯍꯪꯉꯨꯏ ꯍꯥꯏꯕ ꯑꯍꯣꯡꯉꯦ ꯍꯥꯏꯕꯗꯨ ꯑꯍꯣꯡ ꯑꯃꯈꯛ ꯇꯧꯔꯛꯑꯒ ꯑꯗꯨꯗ ꯑꯗꯨꯗꯤ ꯃꯆꯦꯠ ꯃꯆꯦꯠ ꯇꯨꯝꯅꯒꯗ꯭ꯔꯥꯕ ꯏꯕꯥꯅꯤꯕꯣ
ꯅꯣꯡꯃ ꯅꯣꯡꯃ ꯍꯦ ꯇꯨꯝꯅꯔ
ꯑꯗꯨꯅꯦ ꯑꯗꯨꯏꯁꯦ ꯁꯨꯝ ꯄꯣꯠꯆꯩ ꯃꯊꯥ ꯁꯥꯕ ꯑꯗꯒꯤ ꯇꯦꯕꯜ ꯆꯧꯈ꯭ꯔꯤ ꯑꯃꯁꯨ ꯏꯊꯥ ꯊꯥꯍꯧꯗꯕꯗꯨꯗ ꯍꯧꯖꯤꯛꯀꯤ ꯅꯨꯄꯥꯗꯨꯅꯕꯨꯗꯤ ꯃꯣꯏ ꯇꯦꯕꯜ ꯑꯧꯕ ꯃꯌꯥꯝ ꯂꯩ ꯑꯗꯨꯗꯩ ꯄꯤꯕꯤꯒꯦꯅ ꯍꯥꯏꯗꯤ ꯄꯣꯠ ꯑꯋꯥꯠꯄꯗ ꯑꯗꯩ ꯐꯃꯨꯡꯒꯥꯁꯦ ꯎꯔꯛꯇꯕꯗꯨꯗ ꯃꯣꯟ ꯑꯃꯈꯛ
ꯎꯝ ꯎꯝ ꯑꯗꯨꯣ ꯍꯥꯏꯕꯒꯤ ꯋꯥꯅꯦ ꯇꯟꯗ꯭ꯔꯅꯦ
ꯇꯜꯂꯦꯕ ꯍꯥꯏꯗꯤ ꯀꯃꯥꯏꯅ ꯀꯩꯅꯣ ꯇꯧꯗꯣꯏꯅꯣ ꯍꯥꯏꯗꯤ ꯃꯥꯅ ꯍꯥꯏꯗꯤ ꯌꯥꯝ ꯃꯨꯄꯥꯛ ꯃꯣꯝꯄꯥꯛ ꯑꯊꯥꯕ ꯀꯩꯅꯣ ꯇꯧꯒꯦ ꯈꯣꯠꯀꯦ ꯑꯗꯨꯝ
ꯎꯝ ꯇꯧꯔꯨꯅꯨ ꯇꯧꯔꯨꯅꯨ ꯑꯁꯨꯛ ꯋꯥꯅ ꯋꯥꯖꯔꯁꯨ ꯍꯣꯏ ꯏꯀꯥꯏꯕꯩ ꯋꯥ ꯉꯥꯛꯇ ꯅꯠꯇꯅ ꯑꯥ ꯑꯁꯨ ꯀꯨꯏꯅ ꯂꯩꯕ ꯂꯩꯇꯕ ꯊꯤꯗꯅ ꯌꯨꯝꯗꯒꯤ ꯌꯥꯅ ꯌꯥꯅꯕ ꯇꯧꯔꯛꯑꯒ ꯂꯣꯏꯔꯝꯗꯥꯏꯗ ꯗ ꯃꯤꯗ ꯃꯅꯥ ꯂꯧꯍꯟ ꯌꯥꯄꯣꯟꯟꯇꯦ ꯍꯥꯏꯗꯤ ꯑꯇꯣꯞꯄꯅꯦ ꯍꯥꯏꯕꯩ ꯅꯠꯇꯕ
ꯎꯝ ꯍꯧꯖꯤꯛꯀꯤꯗꯨꯁꯨꯅꯦ ꯍꯥꯏꯗꯤ ꯄꯣꯠꯇꯣ ꯇꯁꯦꯡꯅ ꯀꯔꯤꯝ ꯂꯩꯇꯕꯩꯅꯦꯕ ꯑꯗꯨ ꯃꯌꯥꯝꯗꯣ ꯑꯩꯗꯤ ꯂꯩꯈꯠꯂꯗꯤ ꯄꯨꯔꯥ ꯌꯨꯝ ꯑꯃ ꯄꯥꯟꯕꯒꯤ ꯇꯥꯏꯞꯇ ꯑꯣꯟꯗꯣꯔꯦꯕ ꯄꯨꯁꯨ ꯂꯩꯇꯕꯤ ꯇꯦꯕꯜ ꯆꯧꯈ꯭ꯔꯤꯁꯨ ꯂꯩꯇꯕꯤ ꯐꯃꯨꯡꯁꯨ ꯂꯩꯇꯕꯤ ꯑꯗꯒꯤ ꯑꯗꯨꯈꯛ ꯅ ꯆꯠꯇꯕꯤꯗ ꯃꯆꯥ ꯃꯁꯨꯨꯝ ꯃꯣꯔꯥ ꯑꯣꯏꯔꯣ ꯀꯩ ꯑꯣꯏꯔꯁꯨ ꯑꯗꯨ ꯃꯌꯥꯝ ꯂꯣꯏꯅ ꯂꯩ ꯈꯠꯂꯗꯤ ꯅꯪꯥꯡꯗꯣꯝꯗ ꯈꯜꯂꯣꯅꯦ ꯑꯣꯗꯒꯤ ꯀꯪꯒꯟ ꯐꯪꯉꯌꯥ ꯑꯩꯈꯣꯏꯁꯤꯡ ꯈꯜꯂꯤꯕ ꯀꯥꯡꯈꯜ ꯆꯥꯏꯈꯣꯛꯁꯦ ꯑꯃꯔ ꯑꯃꯔ ꯀꯩꯅꯣ ꯇꯧꯕꯁꯦ ꯃꯈꯥꯗ ꯊꯥꯔ ꯇꯨꯝꯈꯠꯂꯛꯑꯦꯅ ꯈꯜꯂꯣ ꯀꯌꯥꯅ ꯀꯅꯣ ꯀꯀ ꯆꯥꯏ
ꯑꯗꯨ ꯑꯗꯨꯒꯤꯗꯣ ꯀꯩꯅꯣ ꯇꯧꯔꯗꯤ ꯑꯃꯨꯛ ꯀꯥꯡꯈꯟꯁꯨ ꯑꯃꯨꯛ ꯂꯩꯔꯛꯄꯤ ꯑꯗꯨꯗꯤ ꯄꯨꯔꯥ ꯑꯩꯗꯤ ꯌꯨꯝ ꯄꯥꯟꯕꯥꯟꯒ ꯆꯞ ꯃꯥꯟꯅꯗ꯭ꯔꯣ
ꯑꯗꯩ ꯁꯣꯝꯗ ꯄꯩꯁꯥ ꯈꯤꯇꯪ ꯍꯦꯟꯒꯠꯂꯒ ꯂꯩꯐꯝ ꯆꯥꯐꯝꯁꯨ ꯈꯤꯇꯪ ꯉꯇꯩꯩ ꯆꯥꯕ ꯂꯩꯕꯗꯁꯨ ꯅꯨꯡꯉꯥꯏꯖꯕ ꯍꯣꯏ ꯑꯗꯩ ꯂꯩꯕꯗꯁꯨ ꯅꯨꯡꯉꯥꯏꯖꯕ ꯀꯣ ꯈꯤꯇꯪ ꯍꯦꯟꯗꯣꯛꯈ꯭ꯔꯒꯁꯨ ꯆꯍꯤ ꯑꯅꯤ ꯂꯩꯔꯛꯀꯗꯣꯏꯅꯤ ꯅꯠꯇ꯭ꯔꯥ ꯑꯗꯨꯅ ꯌꯦꯡꯉꯣ ꯑꯗꯒꯤ ꯃꯤꯅ ꯇꯧꯕꯤꯒꯦ ꯍꯥꯏꯌꯦꯅ ꯍꯦꯛꯇ ꯑꯗꯨꯁꯨ
ꯍꯣꯏ ꯃꯥꯅ ꯇꯦꯕꯜ ꯑꯃ ꯆꯧꯀ꯭ꯔꯤ ꯑꯃ ꯊꯥꯡꯉꯛꯄꯗꯨꯕꯨꯗꯤ ꯌꯥꯏꯑꯕ ꯑꯗꯨ ꯑꯣꯏꯔꯁꯨ ꯑꯩ ꯑꯗꯨꯝ ꯈꯟꯖꯩꯌꯦꯕꯀꯣ ꯍꯥꯏꯗꯤ ꯑꯦꯐ ꯐꯃꯨꯡ ꯀꯩꯀꯥ ꯍꯥꯏꯁꯤꯗꯤ ꯑꯩ ꯑꯗꯨꯝ ꯑ ꯌꯨꯝꯗꯒꯤ ꯑꯃ ꯑꯃꯔꯛꯀꯥꯟꯗ ꯑꯃꯅꯤ ꯇꯧꯔꯒ ꯑꯗꯨꯝ ꯃꯈꯥꯗ ꯊꯥꯔꯒꯗ ꯁꯨꯝ ꯈꯟꯖꯕ
ꯑꯁ ꯋꯥꯅ ꯍꯣꯠꯅꯔꯒ ꯃꯤꯉꯣꯟꯗ ꯃꯅꯥ ꯂꯧꯟꯖꯄ ꯅꯠꯇꯦꯗ
ꯎ ꯑꯩꯈꯣꯏꯗꯤ ꯉꯁꯤꯐꯥꯎ ꯀꯅꯥꯝꯇ ꯂꯩꯒꯦ ꯂꯧꯁꯨ ꯂꯧꯖꯔꯛꯇ꯭ꯔꯤ ꯃꯤꯅ ꯃꯣꯏ ꯑꯆꯥꯄꯣꯠ ꯇꯤꯇꯥ ꯈꯔ ꯄꯤ ꯍꯥꯏꯕꯩ ꯋꯥꯅꯤ ꯂꯧꯖꯔꯛꯇꯦꯕ ꯑꯩꯈꯣꯏ
ꯆꯄꯤꯔꯤꯗꯨꯅꯦ ꯑꯗꯨꯝꯕꯗꯨꯗꯤ ꯀꯩꯁꯨ ꯅꯠꯇꯦ
ꯋꯤꯁ ꯈꯃꯥꯡ
ꯋꯥ ꯃꯊꯛ ꯊꯪꯕ ꯌꯥꯕ ꯊꯕꯛ ꯇꯧꯕ ꯌꯥꯕ ꯅꯠꯇꯦ ꯅꯠꯇ꯭ꯔꯥ ꯑꯩꯈꯣꯏ ꯑꯩꯈꯣꯏ ꯌꯥꯝ ꯁꯤꯡꯕ ꯃꯤꯅꯦ ꯍꯣꯏ ꯍꯣꯏ ꯑꯩꯈꯣꯏ ꯌꯥꯝ ꯁꯤꯡꯕ ꯃꯤꯅꯤ ꯎꯝ ꯊꯒ ꯇꯗꯤ ꯀꯥꯏꯅꯣ ꯏꯁꯥꯅ ꯏꯁꯥꯕꯨ ꯅꯨꯡꯁꯤꯖꯕ ꯇꯝꯒꯗꯕꯅꯤ ꯭ꯋꯥꯏ ꯐꯥꯁ ꯑ ꯐ ꯐꯠꯇꯕꯩ ꯋꯥꯗꯤ ꯅꯠꯇꯦ ꯏꯁꯥꯅ ꯏꯁꯥꯕꯨ ꯅꯨꯡꯁꯤꯖꯕ ꯇꯝꯒꯗꯕꯅꯤ ꯑꯗꯨꯅ
ꯆꯦꯃꯨꯅꯤꯀꯥꯏ ꯏꯕꯥꯅꯤ ꯉꯍꯥꯟꯒꯤꯗꯧꯒ ꯅꯥꯕ ꯀꯩꯅꯣ ꯇꯧꯔꯝꯒꯅꯤꯉꯣ ꯍꯥꯏꯗꯤ ꯅꯪꯅ ꯑꯃ ꯌꯥꯔꯛꯇꯕ ꯑꯃ ꯍꯥꯏꯔꯛꯑꯦ ꯍꯥꯏꯕꯩꯗꯣ ꯑꯗꯨꯏꯗꯣ ꯁꯤꯒꯤꯁꯤꯗꯀꯣ ꯑꯗꯨ ꯑꯥꯏ ꯌꯥꯒꯦ ꯀꯩꯅꯣ ꯋꯥꯔꯤ ꯁꯥꯟꯅꯔꯨꯕꯗꯣ ꯑꯗꯨꯗꯣ ꯌꯥꯝ ꯃꯥꯟꯁꯤꯜꯂꯛꯑꯦ
ꯑꯣ ꯑꯣ ꯍꯣ ꯍꯣꯏ ꯑꯗꯨꯒꯤꯗꯣ ꯑꯥ ꯑꯥ ꯑꯩꯁꯨ ꯈꯜꯂꯤꯅꯦꯗꯣ
ꯃꯔꯔꯝꯗ
ꯑꯩꯁꯨ ꯈꯜꯂꯨꯏꯅꯦ ꯀꯩꯁꯨ ꯀꯥꯏꯕꯗꯤ ꯅꯠꯇꯕ ꯑꯗꯨ ꯑꯣꯏꯔꯁꯨ ꯑ ꯑ ꯑꯗꯣ ꯑꯩꯈꯗꯤ ꯐꯠꯇꯕ ꯍꯥꯏꯅꯕꯕꯨꯗꯤ ꯅꯠꯇꯦꯗ
ꯉ ꯅ ꯀꯥꯏꯗꯤ ꯍꯥꯏꯅ
ꯅꯪ ꯄꯨꯡ ꯀꯌꯥꯗꯒꯤ ꯊꯣꯛꯇꯣꯏꯅꯦꯕ
ꯃꯥꯄꯜꯒ ꯃꯈꯥꯏꯗꯒꯤ ꯊꯣꯛ ꯑꯅꯤꯁꯤꯗꯒꯤ ꯑꯗꯨꯏ ꯃꯃꯥꯡꯒ ꯂꯣꯏꯁꯤꯟꯕ ꯏꯂꯨꯗꯤ ꯂꯨꯖꯠꯁꯤꯟ ꯎꯝꯕꯥꯅꯤ ꯊꯅꯤꯗ ꯗꯤꯄꯥꯔꯠꯃꯦꯟꯗꯒꯤ ꯒꯥꯔꯤ ꯃꯆꯥ ꯋꯥꯏꯔꯅꯤ ꯏꯃꯥꯟꯅꯕꯅ ꯄꯨꯊꯣꯛꯀ꯭ꯔ ꯍꯥꯏꯕꯅꯤ ꯗꯤꯄꯥꯔꯠꯃꯦꯟꯕꯨꯣ ꯑꯗꯨꯗꯨꯒ ꯇꯧꯗꯣꯏꯅꯦ ꯑ ꯆꯄ꯭ꯔꯗ ꯑꯦ ꯌꯥꯪꯒꯦ
ꯉꯗꯒꯤ ꯉꯁꯤꯗꯤ ꯑꯅꯧꯕ ꯀ꯭ꯂꯥꯁ ꯑꯃꯃꯨꯛ ꯆꯠꯄ ꯇꯥꯕꯅꯤꯅꯦ ꯆꯤꯛꯄꯨꯗꯤ ꯆꯤꯛꯄꯅꯦꯕ ꯃꯣꯏꯒꯤ ꯖꯒꯥꯗꯣ ꯑꯗꯨꯒ ꯂꯝꯗꯥꯡꯗ ꯈꯤꯇꯪ ꯆꯥꯗꯕꯗꯣ
ꯀꯩꯒꯨꯝꯕꯅꯦ ꯑꯗꯨꯒꯤꯗꯨꯗ ꯃꯤ ꯃꯅꯨꯡꯗꯨꯗ ꯆꯥꯎꯋꯦꯕꯀꯣ ꯐꯖꯅ ꯅꯥꯟ ꯁꯦꯝꯃꯦꯗꯅ ꯂꯩꯕ ꯌꯥꯔꯗꯤꯀꯣ ꯑꯗꯨꯏ ꯃꯅꯨꯡꯗꯨꯗ ꯃꯣꯏꯅ ꯑꯗꯨꯗꯤ ꯆꯞ ꯆꯥꯏꯌꯦꯕ ꯍꯥꯏꯗꯤ ꯆꯤꯛꯄꯗꯨꯅ ꯅꯨꯡꯉꯥꯏꯗ꯭ꯔꯣ ꯂꯩꯕꯩꯗꯤ
ꯑ ꯑꯗꯨꯗꯒꯤ ꯑꯅꯛꯄꯗ ꯃꯣꯏꯕꯔꯥꯒꯨꯝꯕ ꯇꯧꯔꯛꯑꯗꯤ ꯈꯔꯁꯨ ꯐꯩꯗꯅꯀꯣ ꯑꯗꯨ ꯅꯠꯇꯕꯗꯤ ꯆꯠꯊꯣꯛ ꯆꯠꯁꯤꯟ ꯇꯧꯕꯗꯗꯤ ꯅꯪꯕꯣ ꯏꯊꯟꯇ ꯆꯠꯄꯗ ꯅꯨꯡꯉꯥꯏꯇꯦ ꯍꯥꯏꯕ ꯅꯨꯄꯤ ꯃꯆꯥꯅꯤꯅ ꯎꯝ
ꯎꯝ ꯍꯣꯏ ꯃꯊꯪ ꯆꯍꯤꯒꯤꯗꯨꯗꯤ ꯅꯪꯁꯨ ꯇꯝꯃꯣ ꯑꯗꯨꯒ ꯄꯨꯡꯉꯥ ꯍ ꯉꯥꯎꯃꯤꯟꯅꯔꯁꯤ ꯀꯩꯗꯧꯔꯒꯦ ꯑꯃꯨꯛꯀ
ꯑ ꯑꯗꯨ ꯅꯣꯏ ꯂꯣꯏꯔꯦ ꯏꯊꯟꯗꯕꯨꯧ ꯐꯔꯛ ꯆꯥ ꯄꯩꯁꯥ ꯈꯔ ꯇꯨꯡꯁꯤꯟꯈꯤꯒꯦ ꯑꯩꯗꯤ ꯍꯟꯗꯛꯇꯣ ꯑꯩꯁꯨ ꯈꯟꯗꯤ ꯈꯜꯂꯝꯕꯅꯦꯗ ꯑꯗꯣ ꯄꯩꯁꯥꯗꯣ ꯈꯤꯇꯪ ꯐꯔꯛ ꯇꯥꯗꯕꯗ ꯑꯁ ꯃꯔꯨꯞꯇꯣ ꯌꯥꯎꯔꯤꯅꯤꯅꯦ ꯅꯪ ꯄꯣꯠ ꯁꯤꯖꯤꯟꯅ ꯊꯣꯛꯈꯤꯕ ꯉꯥꯛꯇꯪꯈꯨꯣꯏꯍꯧꯔꯤꯌꯦ
ꯎꯝ ꯑꯣ ꯂꯣꯏ ꯀꯩꯅꯣ ꯇꯧꯊꯣꯛꯈ꯭ꯔꯦꯕ ꯑꯗꯨ ꯂꯣꯏꯗꯕ ꯌꯥꯕ ꯎꯝ
ꯒ꯭ꯌꯥꯟꯒ ꯇꯥꯗꯦ ꯇꯧꯔꯤꯁꯦ ꯉꯔꯥꯡ ꯅꯔꯥꯡ ꯃꯔꯨꯞ ꯀꯤꯕꯅꯤ ꯋꯥꯔꯤ ꯍꯥꯏꯐꯦꯠ ꯁꯥꯟꯅꯔꯝꯗꯥꯏꯅꯦ ꯕꯥꯅꯤꯕꯣ
ꯎꯝ ꯀ ꯀꯩꯅꯣ ꯇꯧꯁꯦ ꯎꯗꯣꯇ ꯌꯦꯡꯉꯣ ꯑꯩ ꯌꯣ ꯆꯀ ꯁꯅꯅꯕ ꯆꯒ
ꯑꯣ ꯍꯣ ꯍꯣꯏ ꯆꯠ ꯍꯗꯀ ꯍꯣꯔꯦ ꯋꯥꯥꯏ ꯅꯪ ꯀꯩꯅꯣ ꯇꯧꯔꯀꯥꯟꯗ ꯑꯃꯨꯛ ꯍꯦꯛ ꯇꯧꯔꯛꯀꯦ ꯑꯩ ꯃ ꯍ ꯑꯣ ꯊꯃꯦ ꯊꯃꯦ ꯆꯥꯇꯣ
ꯎꯝ